ꯍꯥꯎ
ꯍꯜꯂꯣ
ꯑꯥ ꯆꯤꯆꯦ ꯀꯩꯗꯧꯔꯤꯅꯣ
ꯀ꯭ꯂꯥꯁ ꯍꯜꯂꯛꯄꯗ ꯉꯥꯏꯔꯤꯌꯦ
ꯑꯣ ꯀꯔꯤ ꯀꯩ ꯀꯔꯤ ꯀ꯭ꯂꯥꯁ ꯆꯠꯄ꯭ꯔꯣ
ꯑꯣ ꯃꯥꯁꯇꯔ ꯇꯧꯕꯒꯤ ꯆꯠꯄ ꯑꯥ ꯍꯜꯂꯣ ꯇꯥꯕ꯭ꯔꯣ
ꯑꯣ ꯅꯦꯠꯋꯥꯛ ꯈꯤꯇꯪ ꯅꯨꯡꯉꯥꯏꯇꯕ ꯃꯥꯜꯂꯦ ꯑꯣ ꯇꯥꯗ꯭ꯔꯥ
ꯇꯥꯕꯣ ꯇꯥꯏꯌꯦ ꯇꯥꯏꯌꯦ ꯑꯩꯗꯤ ꯇꯥꯏꯌꯦ ꯑꯣ ꯀꯩꯗꯧꯔꯤꯒꯦ ꯅꯪꯗꯤ
ꯎꯝ ꯁꯨꯝ ꯐꯝꯃꯤꯗ
ꯁꯥꯌꯦꯀꯣ ꯍꯧꯖꯤꯛꯀꯥꯟꯗꯤ ꯈꯔ
ꯎꯝ ꯌꯥꯝ ꯁꯥꯏꯌꯦ ꯉꯁꯤꯖꯤ ꯉꯁꯤꯗꯤ ꯅꯨꯡꯁꯥꯁꯨ ꯐꯖꯅ ꯊꯣꯛꯑꯦ
ꯍꯣꯏ ꯉꯁꯤ ꯈꯔ ꯁꯥꯏꯌꯦ ꯉꯁꯤꯅ ꯈꯔ ꯍꯦꯟꯅ
ꯎꯝ
ꯀꯔꯤ ꯀꯔꯤ ꯍꯣꯠꯅꯔꯤꯒꯦ ꯅꯪꯗꯤ
ꯎꯝ ꯁ꯭ꯀꯨꯜ ꯀꯥꯔꯤꯗ
ꯑꯣ ꯀ꯭ꯂꯥꯁ ꯀꯌꯥ ꯀꯥꯔꯤꯅꯣ
ꯇ꯭ꯋꯦꯜꯐ ꯀꯥꯗ ꯉꯥꯏꯔꯤ
ꯑꯣ ꯑꯣ
ꯆꯤꯆꯦꯗꯤ
ꯍꯥꯥ
ꯎꯝ ꯅꯪꯗꯤ
ꯑꯩꯔꯣ
ꯎꯝ
ꯑꯩꯅ ꯎꯝ ꯀꯩꯅꯣ ꯇꯧꯕ ꯃꯥꯁꯇꯔ ꯇꯧꯔꯤꯕ
ꯑꯣ
ꯂꯣꯏꯗꯧ ꯋꯥꯠꯇ꯭ꯔꯦꯗ
ꯍꯥꯥ
ꯂꯣꯏꯗꯧꯕ ꯋꯥꯠꯇ꯭ꯔꯦꯅ
ꯂꯣꯏꯗꯧꯕ ꯋꯥꯠꯂꯤꯕ꯭ꯔꯕ
ꯋꯥꯠꯇ꯭ꯔꯦꯅ ꯅꯪꯗꯤ
ꯍꯣꯏ
ꯑꯗꯣ ꯀꯩ ꯏꯟꯖꯥꯡ ꯆꯥꯔꯛꯀꯦ ꯉꯁꯤꯗꯤ
ꯉꯁꯤꯗꯤ ꯀꯩꯅꯣ ꯆꯥꯏꯌꯦ ꯎꯝ ꯈꯦꯆꯤ ꯑꯣꯏꯅ ꯆꯥꯔꯦ ꯉꯁꯤꯗꯤ
ꯑꯣ
ꯈꯦꯆꯤ ꯑꯣꯏꯅ ꯍꯌꯦꯡ ꯀꯥꯡꯅꯦꯅꯀꯣ
ꯑꯥ
ꯑꯗꯨꯗꯒꯤ ꯑꯗꯨꯝ ꯉꯁꯤꯗꯤ ꯈꯦꯆꯤꯒ ꯑꯗꯨꯝ ꯑꯇꯣꯞꯄ ꯑꯩꯈꯣꯏꯒꯤ ꯇꯤꯒꯨꯝꯕ ꯑꯗꯒꯤ ꯀꯥꯡꯍꯧ ꯀꯩꯀꯥ
ꯑꯣ
ꯗꯨꯃꯥꯏꯅ ꯉꯁꯤꯗꯤ ꯄꯨꯂꯞ ꯈꯥꯡ ꯎꯝ ꯀꯥꯡꯒꯤ ꯈꯦꯆꯤꯗꯨ ꯑꯣꯏꯅ ꯇꯧꯔꯦ
ꯎꯝ ꯑꯗꯣ ꯑꯩꯗꯤ ꯈꯪꯗꯦꯗ ꯀꯔꯤꯅꯣ ꯀꯥꯡ ꯍꯥꯏꯗꯣ
ꯑꯣ ꯀꯥꯡꯖꯤꯅꯀꯣ ꯑꯩꯈꯣꯏꯒꯤ ꯀꯩꯅꯣꯅꯦ ꯍꯥꯏꯗꯤ ꯑꯗꯨꯝ
ꯐꯦꯁꯇꯤꯚꯦꯜ ꯑꯩꯈꯣꯏꯒꯤ ꯑꯥ ꯂꯥꯏ ꯇꯤꯟꯒ ꯑꯗꯨꯝ ꯃꯔꯤ ꯂꯩꯅꯕ ꯑꯩꯈꯣꯏ ꯐꯦꯁꯇꯤꯚꯦꯜꯗꯣ ꯑꯗꯨꯒꯨꯝꯕꯅꯦꯕꯀꯣ ꯑꯗꯣ
ꯑꯣ ꯑꯣ
ꯢꯪꯉꯦꯟꯒꯤ ꯅꯤꯅꯤ ꯄꯥꯟꯕ ꯑꯩꯈꯣꯏ ꯀꯥꯡ ꯆꯤꯡꯕꯅ ꯆꯤꯡꯉꯦꯕꯀꯣ ꯀꯣꯅꯨꯡ ꯃꯃꯥꯡꯗ ꯆꯥꯎꯅ ꯑꯩꯈꯣꯏꯒꯤ ꯒꯣꯕꯤꯟꯗꯗꯒ ꯆꯥꯎꯅ ꯁꯤꯜꯂꯦꯕ
ꯑꯣ
ꯑꯗꯨꯗꯣꯒꯤ ꯑꯁꯤꯒꯤ ꯅꯨꯃꯤꯠꯁꯤꯗ ꯑꯌꯥꯝꯕ ꯑꯩꯈꯣꯏꯒꯤ ꯈꯦꯆꯤ ꯈꯦꯆꯤ ꯆꯥꯕꯗꯣ ꯑꯩꯈꯣꯏꯒꯤ ꯑꯌꯥꯝꯕ ꯆꯥꯅꯩꯌꯦꯕ ꯈꯦꯆꯤꯖꯦ ꯑꯩꯈꯣꯏꯅ ꯀꯥꯡꯒꯤ ꯍꯥꯏꯔꯒ ꯍꯦꯟꯅ ꯈꯪꯅꯕꯅꯦꯕ
ꯑꯣ
ꯀꯥꯡ ꯃꯇꯝ ꯌꯧꯔꯗꯤ ꯑꯩꯈꯣꯏꯒꯤ ꯊꯝꯂꯥꯗꯒ ꯌꯣꯝꯃꯒ ꯑꯗꯨꯝ ꯈꯦꯆꯤꯒꯨꯝꯕꯖꯦ ꯑꯗꯨꯝ ꯑꯌꯥꯝꯕ ꯌꯨꯝꯗꯁꯨ ꯑꯗꯨꯝ ꯊꯨꯡꯅꯩꯌꯦ ꯑꯗꯨꯒ ꯌꯣꯟꯕꯗꯁꯨ ꯑꯁꯨꯃꯥꯏꯅ ꯁꯤꯒꯤ ꯃꯇꯝ ꯑꯩꯈꯣꯏꯒꯤ ꯀꯥꯡ ꯃꯇꯝꯁꯤꯗꯅ ꯍꯦꯟꯅ ꯌꯣꯜꯂꯦꯕ ꯈꯦꯆꯤꯖꯦ
ꯑꯩꯈꯣꯏꯒꯤ ꯑꯥ ꯊꯝ ꯊꯝꯂꯥꯒꯨꯝꯕ ꯂꯩꯕ ꯃꯇꯝꯖꯦ ꯁꯤꯗꯅ ꯍꯦꯟꯅ ꯍꯥꯎꯁꯨ ꯍꯥꯎꯕꯒꯤ ꯑꯗꯨꯗꯣ ꯍꯌꯦꯡ ꯇꯥꯏꯌꯦꯕꯀꯣ ꯑꯗꯨꯒꯤꯅꯦ
ꯑꯣ ꯆꯥ
ꯎꯝ ꯃꯈꯣꯟꯖꯦ ꯈꯤꯇꯪ ꯇꯞꯄꯦ ꯇꯥꯏꯌꯦꯀꯣ
ꯎꯝ ꯈꯪꯗꯦꯗ ꯑꯩꯒꯤꯔ ꯅꯪꯒꯤꯔ ꯅꯦꯠꯋꯥ꯭ꯔꯛꯁꯦ ꯌꯥꯝ ꯅꯨꯡꯉꯥꯏꯇꯕ ꯃꯥꯜꯂꯦ
ꯍꯣꯏ ꯈꯤꯇꯪ ꯎꯝ ꯇꯞꯅ ꯇꯥꯕ ꯑꯃꯨꯛ ꯇꯥꯕꯨꯗꯤ ꯇꯥꯔꯦ ꯑꯩꯉꯣꯟꯗ ꯈꯤꯇꯪ ꯇꯞꯅ ꯇꯥꯕꯁꯤꯗ
ꯎꯝ ꯑꯩꯉꯣꯟꯗꯗꯤ ꯅꯪꯒꯤ ꯈꯣꯟꯖꯦꯜ ꯇ꯭ꯔꯦꯛꯀꯤꯡ ꯆꯠꯂꯦ
ꯑꯩꯉꯣꯟꯗꯗꯤ ꯑꯃꯨꯛꯀꯁꯨ ꯊꯣꯏꯗꯣꯛꯄꯗꯤ ꯇꯧꯒꯤꯗ꯭ꯔꯦ ꯉꯁꯥꯏꯋꯥꯏꯗꯤ ꯈꯔ ꯇꯞꯅ ꯇꯥꯔꯝꯃꯦꯕꯀꯣ
ꯑꯥ
ꯍꯧꯖꯤꯛꯇꯤ ꯑꯗꯨꯝ ꯀꯩꯁꯨ ꯇꯧꯗ꯭ꯔꯦ ꯑꯃꯨꯛ ꯇꯥꯔꯦ ꯐꯖꯅ
ꯎꯝ
ꯀꯔꯤ ꯀꯔꯤ ꯂꯝꯗꯒꯤꯅꯣ ꯍꯥꯏꯗꯤ ꯁꯨꯝ ꯍꯧꯖꯤꯛ ꯀꯗꯥꯏꯗ ꯂꯩꯒꯦꯕ
ꯎꯝ ꯍꯧꯖꯤꯛ ꯍꯧꯖꯤꯛꯇꯤ ꯑꯗꯨꯝ ꯌꯨꯝꯗ ꯂꯩꯗ
ꯑꯣ ꯑꯗꯨꯗꯤ ꯁ꯭ꯀꯨꯜꯗꯣ ꯌꯨꯝ ꯌꯨꯝꯗꯒꯤ ꯑꯗꯨꯝ ꯅꯛꯄ꯭ꯔꯣ
ꯎꯝ ꯑꯗꯨꯝ ꯌꯨꯝꯗꯒꯤ ꯆꯠꯂꯦ ꯑꯩ ꯁ꯭ꯀꯨꯜ ꯆꯠꯄꯁꯦ ꯊꯥꯔꯇꯤ ꯃꯤꯅꯤꯠꯁ ꯑꯗꯨꯃꯥꯏ ꯆꯠꯂꯦ
ꯑꯣ ꯑꯗꯨꯗꯤ ꯌꯥꯝ ꯀꯟꯅ ꯂꯥꯞꯄ ꯑꯣꯏꯗꯦꯅꯦꯀꯣ ꯅꯪ ꯈꯣꯡꯅ ꯑꯗꯨꯝ ꯆꯠꯂꯦ
ꯎꯝ ꯈꯣꯡꯅ ꯆꯠꯄꯅꯤ ꯎꯝ ꯐꯔꯁ ꯇꯥꯏꯝ ꯆꯠ ꯕꯗꯤ ꯌꯥꯝ ꯂꯥꯞꯄ ꯃꯥꯜꯂꯦ ꯑꯗꯣ ꯑꯗꯨꯝ ꯆꯠꯂ ꯆꯠꯂꯗꯤ ꯅꯛꯁꯤꯟꯅꯦ
ꯍꯣꯏ ꯍꯣꯏ ꯑꯗꯨꯝ ꯆꯠꯂꯒꯕꯨꯗꯤ ꯑꯗꯨꯝ ꯅꯛꯈꯤ ꯅꯛꯄ ꯍꯥꯏꯗꯤ ꯅꯛꯄꯒꯤ ꯇꯥꯢꯞꯇ ꯀꯣ ꯑꯗꯨꯝ ꯍꯩꯅꯒꯤꯕꯒꯤ ꯑꯗꯨꯕꯨꯗꯤ ꯇꯧꯕꯅꯦ ꯀꯥꯂꯦꯟꯗꯅ ꯑꯃꯨꯛ ꯈꯔ ꯍꯦꯟꯅ ꯋꯥꯕꯨꯗꯤ ꯋꯥꯔꯝꯒꯅꯤ ꯁꯥꯕꯅꯤꯅꯀꯣ ꯈꯣꯡꯅ
ꯍꯣꯏ ꯑꯁ ꯅꯨꯡ ꯁꯥꯒ ꯕ꯭ꯂꯦꯖꯔ ꯑꯃꯨꯛ ꯍꯥꯞꯄꯦ ꯑꯁ ꯌꯥꯝ ꯅꯨꯡꯉꯥꯏꯇꯦꯗ
ꯑꯗꯨꯅꯦ ꯀꯥꯂꯦꯟꯗꯗꯤ ꯑꯃꯨꯛ ꯍꯦꯟꯅ ꯆꯥꯅꯤꯡ ꯅꯤꯡꯊꯝ ꯊꯥꯗꯅ ꯑꯃꯨꯛ ꯈꯔ ꯑꯗꯨꯝ ꯅꯨꯡꯉꯥꯏꯗꯅꯀꯣ ꯀꯥꯂꯦꯟꯗꯗꯤ ꯁꯥꯖꯨ ꯁꯥꯕꯒ
ꯎꯝ
ꯅꯨꯡꯁꯥꯅ ꯁꯥꯕꯅꯦ ꯆꯨꯝꯅꯒꯤ ꯁꯥꯕꯒ ꯍꯝ
ꯍꯣꯏ ꯍꯤꯍꯤ ꯍꯟꯗꯛꯇꯣ ꯁ꯭ꯀꯨꯜꯗꯣ ꯅꯧꯅ ꯁꯥꯕ ꯑꯗꯨꯒꯤ ꯂꯣꯏ ꯂꯣꯏꯗꯕꯒꯤ ꯐꯦꯟ ꯀꯩꯀꯥ ꯄꯥꯟꯁꯤꯟꯗ꯭ꯔꯤꯕ ꯗꯨꯅ ꯑꯁ ꯌꯥꯝ ꯁꯥꯌꯦ
ꯑꯣ ꯑꯣ ꯑꯣ ꯑꯣ ꯑꯇꯣꯞꯄꯗꯤ ꯀꯩꯁꯨ ꯊꯣꯏꯗꯣꯛꯄ ꯇꯧꯗꯦꯀꯣ ꯅꯪ ꯆꯨꯝꯅ ꯁ꯭ꯀꯨꯜ ꯈꯛ ꯑꯇꯣꯞꯄ ꯁꯥꯏꯗꯇ ꯀꯩꯀꯥ ꯀꯩꯝ ꯊꯣꯏꯗꯣꯛꯄ ꯇꯧꯗꯦꯀꯣ
ꯎꯝ ꯁ꯭ꯀꯨꯜ ꯆꯠꯂꯦ ꯑꯗꯨꯒ ꯍꯜꯂꯛ ꯑꯒ ꯑꯗꯨꯝ ꯈ꯭ꯔꯣꯠ ꯁꯦꯠꯀꯨꯝꯕꯗꯣ ꯑꯗꯨꯝ ꯇꯧꯋꯦ
ꯑꯣ ꯆꯠꯄꯗꯤ ꯑꯗꯨꯝ ꯅꯊꯟ ꯅꯊꯟꯗ ꯆꯠꯄ꯭ꯔꯥ ꯅꯃꯥꯟꯅꯕꯤꯒ ꯆꯠꯄ꯭ꯔꯥ
ꯏꯊꯟꯗ ꯆꯠꯄꯅꯦ ꯏꯃꯥꯟꯅꯕ ꯈꯣꯏꯒ ꯑꯗꯨꯝ ꯃꯔꯛ ꯃꯔꯛꯇ ꯆꯠꯃꯤꯟꯅꯩ ꯑꯗꯨꯝ ꯃꯣꯏꯗꯤ ꯎꯝ ꯋꯥꯡꯕꯅꯤꯅ ꯃꯣꯏ ꯈꯣꯡꯀꯥꯞꯁꯨ ꯁꯥꯡꯅ ꯁꯥꯡꯅ ꯀꯥꯝꯕꯅꯤꯅ ꯆꯠꯄ ꯅꯨꯡꯉꯥꯏꯇꯦꯕ ꯍꯥ ꯍꯥ ꯍꯥ
ꯍꯥ ꯍꯥ ꯎ ꯊꯨꯒꯤꯕꯗꯣ ꯍꯦꯛꯇ ꯆꯠꯄꯗꯀꯣ
ꯍꯣꯏ ꯋꯥꯏꯌꯦꯕ ꯑꯩꯒꯤꯗꯤ
ꯑꯍꯥ ꯍꯥ ꯇꯧꯕꯅꯦ ꯃꯣꯏꯅ ꯋꯥꯡꯕ ꯃꯤꯁꯤꯅ ꯈꯔ ꯆꯠꯄꯗ ꯃꯣꯏꯅ ꯇꯞꯅ ꯆꯠꯄ ꯀꯣ ꯑꯗꯣ ꯑꯗꯨꯝ ꯑꯩꯈꯣꯏꯅ ꯍꯥꯏꯗꯤ ꯈꯤꯇꯪ ꯀꯩꯅꯣ ꯇꯧꯕꯅ ꯈꯣꯡ ꯀꯥꯞꯇꯣ ꯑꯅꯤ ꯊꯥꯡꯕꯒ ꯃꯣꯏꯅ ꯑꯃꯨꯔꯛ ꯑꯅꯤꯔꯛ ꯊꯥꯡꯈꯤꯕꯅ ꯑꯥ ꯌꯧꯒ꯭ꯔꯦꯕ
ꯍꯣꯏ ꯇꯞꯊꯧ ꯍꯥꯏꯔꯗꯤ ꯑꯃꯨꯛ ꯂꯦꯞꯄꯅꯤ ꯃꯤꯅ ꯈꯔ ꯌꯦꯟꯁꯤꯜꯂꯗꯤ ꯑꯗꯨꯝ ꯆꯠꯄ ꯍꯧꯔꯗꯤ ꯑꯁ ꯌꯥꯝ ꯋꯥꯏꯗ ꯃꯣꯏꯒ ꯆꯠꯃꯤꯟꯅꯕꯗꯤ
ꯑꯗꯨꯗꯤ ꯑꯗꯨꯝ ꯆꯠꯂꯦ ꯃꯊꯟꯗ ꯑꯗꯨꯝ ꯆꯠꯂꯦ ꯃꯔꯛ ꯑꯌꯥꯝꯕꯗ
ꯎꯝ ꯏꯊꯟꯗ ꯑꯗꯨꯝ ꯆꯠꯂꯦ
ꯅꯨꯡꯉꯥꯏꯕꯅꯤꯅꯦ ꯁ꯭ꯀꯨꯜꯗꯨꯗꯤ ꯅꯨꯡꯉꯥꯏꯀꯣ
ꯎꯝ ꯌꯥꯝꯅ ꯅꯨꯡꯉꯥꯏꯇꯕꯗꯤ ꯑꯣꯏꯗ꯭ꯔꯤ ꯍꯧꯖꯤꯛꯇꯤ ꯍꯤ ꯍꯤ ꯍꯤ
ꯅꯨꯡꯉꯥꯏꯅꯤ ꯍꯌꯦꯡ ꯂꯣꯏꯔꯒꯅ ꯀꯨꯏꯔꯛ ꯑꯀꯥꯟꯗ ꯁꯨꯝ ꯁꯨꯝ ꯅꯤꯡꯁꯤꯡꯉꯒꯥ ꯍꯦꯟꯅ ꯅꯨꯡꯉꯥꯏꯔꯛꯇꯣꯏꯅꯦ
ꯁ꯭ꯀꯨꯜꯗꯨꯅ ꯍꯦꯟꯅ ꯅꯨꯡꯉꯥꯏꯈꯤꯕꯅꯤꯗꯅ ꯋꯥꯈꯟꯗ ꯈꯜꯂꯛꯇꯣꯏꯅꯤ
ꯎꯝ
ꯍꯧꯖꯤꯛꯅ ꯍꯥꯏꯗꯤ ꯑꯗꯨꯝ ꯑꯩꯈꯣꯏꯁꯨ ꯁ꯭ꯀꯨꯜ ꯇꯝꯃꯛꯀꯥꯟꯗꯀꯣ ꯑꯗꯨ ꯋꯥꯕꯒꯤ ꯈꯜꯂꯦꯕ ꯋꯥꯕꯅꯤ ꯈꯪꯗꯦ ꯌꯥꯝ ꯏꯁꯇ꯭ꯔꯤꯛ ꯑꯣꯏꯌꯦ ꯑꯗꯨ ꯇꯧꯋꯦꯅ ꯑꯗꯨꯝ ꯑꯉꯥꯡ ꯑꯣꯏꯔꯤꯉꯩꯗ ꯑꯗꯨꯝ ꯑꯩꯈꯣꯏꯁꯨ ꯑꯗꯨꯝ ꯅꯣꯏꯁꯨ ꯑꯗꯨꯝ ꯈꯜꯂꯝꯒꯅꯤꯕ
ꯎꯝ ꯑꯣꯖꯥ ꯑꯣꯖꯥ ꯈꯣꯏꯗꯒ ꯇꯥꯏꯁꯤꯜꯂꯗꯅ
ꯑꯗꯨꯅꯦ ꯍꯥꯏꯗꯤ ꯁꯨꯝ ꯑꯁ ꯌꯥꯝꯅ ꯌꯥꯝ ꯏꯁꯇ꯭ꯔꯤꯛ ꯑꯣꯏꯕ ꯌꯥꯝ ꯁꯥꯏꯌꯦ ꯀꯩ ꯄꯛ ꯇꯦ ꯒꯥꯏ ꯈꯜꯂꯦꯕ ꯀꯣ ꯑꯗꯨꯒ ꯍꯧꯖꯤꯛꯛꯇꯪ ꯑꯗꯨꯝ ꯅꯤꯡꯁꯤꯡꯉꯀꯥꯟꯗꯀꯣ ꯍꯥꯏꯗꯤ ꯑꯁ ꯑꯗꯨ ꯃꯇꯝꯗ ꯅꯨꯡꯉꯥꯏꯈꯤꯕꯅꯤ ꯀꯥꯏꯅ ꯈꯜꯂꯛꯑꯦꯕ
ꯈꯣꯏꯅ ꯑꯁ ꯀ꯭ꯂꯥꯁ ꯅꯥꯏꯟ ꯇꯦꯟ ꯇꯤꯆꯔꯁ ꯗꯦꯒꯤ ꯑꯩꯈꯣꯏꯅ ꯁꯤꯟꯗꯅ ꯀ ꯇꯧꯕꯗꯣ ꯊꯤꯅ ꯅꯨꯡꯉꯥꯏꯈꯤꯕꯅꯦ ꯀꯥꯏꯅ ꯋꯥꯜꯂꯦ ꯋꯥꯈꯜꯗ ꯍꯧꯖꯤꯛ ꯅꯤꯡꯁꯤꯡꯉꯀꯥꯟꯗ ꯑꯗꯨꯝ ꯌꯥꯝ ꯅꯨꯡꯉꯥꯏꯈꯤꯕꯗꯣ ꯑꯗꯨꯃꯥꯏꯅ ꯐꯥꯎꯔꯛꯑꯦꯕ ꯃꯇꯝꯗꯨꯗꯗꯤ ꯑꯤꯁ ꯁꯥꯎꯕꯗ ꯁꯥꯎꯕꯗ ꯇꯧꯔꯝꯃꯤꯅꯤ
ꯃꯔꯝ ꯆꯥꯗ꯭ꯔꯁꯨ ꯑꯣꯖꯥꯗ ꯇꯩꯏꯁꯤꯟꯅꯅꯤ ꯍꯤ ꯍꯤ ꯑꯣꯖꯥꯗ ꯈꯤꯇꯪ ꯑꯣꯏꯔꯦ ꯑꯣꯖꯥꯗ ꯑꯣꯖꯥꯗ ꯉꯥꯛꯇ ꯇꯩꯁꯤꯟꯅꯔꯒ ꯐꯦꯜ ꯇꯧꯔꯁꯤ ꯗꯨ ꯑꯣꯖꯥꯅꯅꯤ ꯍꯥꯏꯔꯦ
ꯍꯣꯏ ꯈꯤꯇꯪꯒ ꯃꯤ ꯈꯤꯇꯪ ꯑꯥ ꯂꯤꯞꯁ ꯍꯥꯏꯗꯤ ꯂꯤꯞ ꯒ꯭ꯂꯣꯁ ꯑꯣꯏꯔꯒ ꯈꯤꯇꯪ ꯆꯤꯟꯕꯥꯟꯗꯒ ꯈꯤꯇꯪ ꯂꯤꯕꯥꯝꯒ ꯇꯧꯔꯗꯤꯀꯣ ꯈꯤꯇꯪ ꯉꯥꯡꯉꯛꯄꯗ ꯌꯥꯝ ꯁꯥꯎꯅꯤꯡꯉꯤꯕ
ꯍꯣꯏ ꯂꯤꯞꯁꯇꯤꯛ ꯅꯠꯇꯦ ꯀꯥꯏꯅ ꯍꯥꯏꯔꯗ
ꯌꯥꯝ ꯌꯦꯡꯁꯤꯜꯂꯦ ꯀꯥꯏꯅ ꯈꯜꯂꯝꯃꯦꯕꯀꯣ ꯈꯜꯂꯦ ꯑꯗꯨꯒ ꯈꯟꯕꯨ ꯈꯜꯂꯤꯅꯤꯗ ꯑꯁꯦꯡꯕꯩꯁꯨ ꯍꯧꯖꯤꯛꯁꯨ ꯑꯗꯨꯝ ꯈꯜꯂꯤ ꯑꯗꯨꯗ ꯁꯨꯝꯅ ꯃꯇꯝꯗꯨꯒꯤ ꯑꯗꯨꯝ
ꯒ꯭ꯂꯣꯁꯁꯨ ꯈꯤꯇꯪ ꯉꯥꯡꯁꯤꯟꯕꯗꯨ ꯌꯥꯎꯕꯅꯦꯕ ꯃꯣꯏꯁꯨ ꯌꯥ ꯀꯦꯝ ꯇꯩꯗꯕꯒꯨꯝꯅ ꯉꯥꯡꯕꯗꯤ ꯅꯨꯡꯉꯥꯏꯗꯕꯅꯤꯗ
ꯍꯣꯏ ꯑꯗꯣ ꯀꯥꯏꯗꯣꯏꯅꯤ
ꯃꯣꯏꯖꯨ ꯑꯣꯖꯥ ꯑꯣꯏꯕꯅꯤꯅ ꯑꯣ ꯇꯥꯕ꯭ꯔꯣ
ꯇꯥꯏꯌꯦ
ꯑꯣ
ꯀꯩꯅꯣ ꯇꯧꯔꯣ ꯑꯥ ꯑꯝ ꯑꯥ
ꯀꯩꯗꯧꯔꯒꯦ
ꯅꯠꯇꯦ ꯑꯃꯨꯛ ꯇꯧꯔꯛꯑꯣꯕ
ꯑꯣ
ꯑꯩ ꯉꯥꯛꯇꯪ ꯊꯝꯒꯦꯀꯣ
ꯎꯝ ꯎꯝ
ꯊꯝꯃꯣ
ꯊꯝ ꯌꯥꯗꯦꯗ
ꯑꯣ ꯑꯣ ꯑꯩ ꯈꯪꯉꯦ